ꯇꯥꯏꯌꯦ ꯇꯥꯏꯌꯦ
ꯑꯦ ꯑꯝ ꯉꯁꯤ ꯀꯣꯛ ꯆꯤꯛꯑꯦ
ꯎꯝ
ꯀꯔꯤ
ꯉꯁꯥꯏꯒꯤꯗꯣ ꯍꯥꯏꯕꯅꯦ
ꯎꯝ
ꯉꯁꯥꯏꯒꯤꯗꯣ ꯀꯔꯤ ꯑꯝꯇ ꯈꯜꯂꯅꯨ ꯃꯣꯏꯅ ꯍꯥꯏꯗꯣꯛꯑꯣ ꯍꯩ ꯍꯩ ꯍꯩ ꯍꯩꯔꯁꯨꯀꯣ ꯃꯣꯏꯒ ꯂꯩꯃꯤꯟꯅ ꯕꯁꯨ ꯅꯠꯇꯦ ꯂꯩꯥꯃꯤꯟꯅꯕꯒꯤꯁꯨ ꯅꯠꯇꯦ ꯀꯥꯏꯗꯦ ꯅꯣꯏ ꯑꯅꯤꯒꯤ ꯋꯥꯔꯤꯅꯦꯕ
ꯑꯍꯝ ꯑꯗꯨꯁꯨ ꯑꯩꯁꯨ ꯈꯥꯟꯕꯒꯤ ꯋꯥ ꯑꯝꯇ ꯂꯥꯎꯗ ꯗꯨꯒꯤ ꯍꯧꯖꯤꯛ ꯐꯥꯎ ꯅꯨꯡꯁꯤꯕꯅꯦ ꯅꯠꯇ꯭ꯔꯗꯤ ꯅꯍꯥꯟꯗꯒꯤ ꯑꯩ ꯇꯣꯛꯑꯅꯤ ꯇꯥꯜꯂꯦꯅꯀꯣ ꯉꯁꯤ ꯈꯛꯇꯅꯅ ꯅꯠꯇꯦ ꯑꯗꯨ ꯃꯅꯥ ꯑꯃꯔꯛꯇ ꯁꯨꯃꯥꯏꯅ ꯍꯣꯏ ꯇꯥꯏꯌꯦꯗ ꯇꯥꯏꯌꯦ ꯑꯗꯨꯒ ꯑꯗꯨꯒꯨꯝꯕ ꯋꯥꯗꯤ ꯌꯥꯎꯗ꯭ꯔꯁꯨ ꯌꯥꯅꯤꯗ ꯔꯤꯃꯁ ꯑꯣꯏꯔꯝꯅꯤꯅ ꯑꯗꯨꯝ ꯑꯩ ꯑꯁꯨꯝ ꯂꯥꯛꯑꯦ ꯑꯗꯨꯒ ꯉꯁꯤ ꯆꯍꯤꯗꯁꯨ ꯑꯩ ꯑꯃ ꯇꯥꯏꯌꯦ ꯑꯗꯨꯗꯤ ꯑꯩꯒꯤ ꯏꯅꯥꯎꯅꯨꯄꯤ ꯑꯃꯗ ꯗꯥꯏꯔꯦꯛ ꯍꯥꯏꯕ ꯃꯥꯜꯂꯦꯕ ꯑꯗꯨ ꯀ ꯑꯩꯒꯤ ꯏꯅꯥꯎꯅꯨꯄꯤꯗ ꯑꯩꯉꯣꯟꯗ ꯇꯥꯍꯟꯕ ꯇ ꯇꯥꯍꯜꯂꯝꯕ ꯁꯨꯃꯥꯏꯅ ꯍꯥꯏꯑꯦ ꯍꯥꯏꯑꯦ ꯅꯪꯕꯨ ꯍꯥꯏꯌꯦꯅꯀꯣ ꯑꯩꯒꯤ ꯏꯅꯥꯎꯅꯨꯄꯤꯗ ꯑꯗꯨꯒꯤ
ꯑꯩ ꯃꯤꯗꯣ ꯈꯪꯅꯤꯡꯉꯥꯏ ꯃꯥꯜꯂꯦ ꯅꯪ ꯍꯩꯔꯥꯛꯄꯒꯤ
ꯑꯗꯨꯗꯔꯦꯛ ꯍꯥꯏꯕ ꯃꯥꯜꯂꯦ
ꯃꯣꯏꯒ ꯑꯗꯨꯝ ꯄꯨꯟꯕ ꯃꯥꯜꯂꯤꯀꯣ ꯈꯥꯡꯉꯦ ꯑꯩ ꯈꯪꯉꯦ
ꯑꯩꯉꯣꯟꯗ ꯗꯥꯢꯔꯦꯛ ꯍꯥꯏꯌꯦ ꯑꯗꯨꯒ ꯆꯦ ꯑꯃꯁꯨ ꯂꯥꯛꯑꯦꯗꯅ ꯑꯩꯒꯤ ꯏꯅꯥꯎ ꯑꯩꯒꯤ ꯏꯅꯥꯎꯅꯨꯄꯤꯒꯤ ꯃꯆꯦ ꯃꯣꯏ ꯑꯍꯨꯝ ꯇꯧꯋꯦꯗꯅ
ꯌꯥꯝ ꯐꯥꯒꯤ ꯇꯥꯎꯕꯗꯣ ꯃꯥ
ꯎꯝ ꯎꯝ ꯑꯗꯨ ꯑ ꯑꯗꯨꯒ ꯃꯥꯁꯨ ꯍꯥꯏꯌꯦ
ꯀꯤꯕꯅꯦꯀꯣ ꯍꯥꯏꯗꯤ ꯃꯄꯥꯟꯗꯗꯤ ꯃꯥꯗꯣ ꯑꯗꯨꯝ ꯐꯥꯒꯤ ꯇꯧꯔꯒ ꯂꯩꯅ ꯑꯗꯨ ꯑꯣꯏꯔꯁꯨ ꯑꯩꯗꯣ ꯀꯤꯕꯅꯦ
ꯑꯁ ꯑꯗꯨꯗꯣ ꯚꯥꯏ ꯆꯟ ꯆꯪꯗꯕꯅ ꯐꯌꯦ ꯃꯅꯨꯡ ꯌꯥꯗꯦ ꯑꯗꯨ ꯅꯨꯄꯤꯗꯣ ꯑꯩꯈꯣꯏꯅ ꯍꯦꯟꯅ ꯐꯩꯌꯦ ꯃꯉꯣ ꯃ ꯍꯣꯏ ꯍꯥꯏꯕꯗꯤ ꯑꯈꯣꯏ ꯃꯄꯥꯟꯗꯗꯤ ꯍꯥꯏꯕꯗꯤ ꯑꯗꯨꯝ ꯀꯔꯤ ꯁꯥꯎꯕꯒꯨꯝ ꯇꯥꯔꯁꯨ ꯑꯈꯣꯏ ꯃꯅꯨꯡꯗꯤ ꯑꯁ ꯀꯥꯏꯗꯦ ꯑꯗꯨ ꯑꯣꯏꯔꯁꯅꯨ ꯁꯨꯃꯥꯏꯅ ꯑꯈꯣꯏꯗꯤ ꯂꯥꯎꯋꯦꯗꯅ ꯃꯣꯏꯗꯤ ꯁꯨꯃꯥꯏꯅ ꯇꯥꯎꯗꯦ ꯈꯥꯡꯉꯦ
ꯅꯍꯥꯟ ꯑꯩ ꯃꯥꯒꯤ ꯃꯥꯕꯨ ꯈꯥꯡꯕꯗꯣ ꯎꯝ ꯀꯔꯤ ꯃꯇꯗꯔ ꯈ꯭ꯔꯤꯁꯃꯥꯁ ꯃꯇꯝꯗ ꯑꯣꯏꯔꯝꯒꯅꯤ ꯑꯗꯨꯗ ꯑꯈꯣꯏ ꯎ ꯁ꯭ꯀꯤꯠ ꯊꯣꯡꯅꯤꯉꯥꯏ ꯇꯥꯋꯤꯅ ꯍꯥꯏꯗꯤ ꯃꯤꯒꯤ ꯑꯥ ꯑꯣ ꯑꯗꯨ ꯑꯗꯨꯒꯤ ꯃꯇꯥꯡꯗꯨꯗꯤ ꯑꯩ ꯈꯪꯈꯔꯦ ꯃꯥꯗꯣ ꯍꯥꯏꯗꯤ ꯑꯗꯨꯗ ꯃꯥ ꯁꯥꯎꯐꯝ ꯊꯣꯛꯇꯦꯕ
ꯑꯗꯨꯒꯤꯅꯤ ꯃꯣꯏꯁꯨ ꯊꯣꯛꯇꯅ ꯑꯈꯣꯏ ꯈꯛꯇ ꯇꯧꯑꯣ ꯍꯥꯏꯌꯦ
ꯑꯗꯨꯒ ꯑꯗꯨ ꯃꯊꯪꯗ ꯑꯈꯣꯏ ꯑꯥ ꯕꯤꯁꯇ ꯆꯠꯂꯦꯅ ꯑꯗꯨ ꯅꯨꯃꯤꯠꯇꯨꯅꯦ ꯑꯩꯅ ꯌꯥꯝ ꯃꯥꯗꯣ
ꯑꯩꯁꯨ ꯉꯥꯛꯄꯅꯦ ꯑꯗꯨꯒꯤ ꯅꯨꯃꯤꯠꯇꯤ ꯅꯪꯒꯤ ꯅꯆꯦ ꯑꯃ ꯐꯥꯕ ꯅꯨꯄꯤꯗꯣ ꯑꯗꯨ ꯐꯥꯎ ꯁꯥꯎꯋꯦꯗꯅ ꯑꯗꯨꯒꯤ ꯅꯨꯃꯤꯠꯇꯗꯤ ꯑꯈꯣꯏꯗꯤ ꯍꯣꯏ ꯀꯩꯁꯨ ꯀꯥꯏꯗꯦ ꯑꯗꯨ ꯅꯆꯦ ꯐꯥꯎ ꯁꯥꯎꯋꯦ ꯑꯗꯨꯒꯤ ꯅꯨꯃꯤꯠꯇꯤ
ꯍꯥꯏꯗꯤ ꯑꯍꯥꯟꯁꯨ ꯑꯣꯏꯕꯒꯤꯀꯣ ꯃꯥꯗꯣ ꯍꯥꯏꯗꯤ ꯐꯖ ꯃꯥꯁꯨ ꯉꯥꯡꯕ ꯉꯝꯗꯦꯕ ꯃꯉꯣꯟꯗꯗꯤ ꯍꯥꯏꯗꯤ
ꯑꯗꯨꯒꯤ ꯅꯨꯃꯤꯠꯇꯤ ꯃꯥꯅꯁꯨ ꯍꯥꯏꯗꯅ ꯑꯩꯈꯣꯏꯅ ꯏꯔꯥꯡ ꯍꯥꯏꯕꯗꯤ ꯑꯗꯨ ꯆꯠꯁꯤ ꯆꯠꯁꯦꯅ ꯑꯈꯣꯏ ꯇꯥꯎꯋꯦꯗꯅ ꯃꯥꯅ ꯅꯥꯠꯇꯦꯗꯅ ꯑꯈꯣꯏꯅ ꯒꯥꯔꯤ ꯐꯥꯎ ꯍꯥꯏꯕ ꯅꯠꯇ꯭ꯔꯣ ꯑꯈꯣꯏꯅ ꯅꯪꯒꯤ ꯅꯆꯦ ꯑꯃꯗꯨꯒ
ꯎꯝ ꯃꯥꯒꯤ ꯋꯥꯍꯩꯗꯨꯗꯤꯀꯣ ꯃꯥꯅ ꯂꯣꯏ ꯊꯣꯛꯈ꯭ꯔ ꯊꯣꯛꯔꯝꯕꯒꯨꯝ ꯇꯧꯋꯦꯕ
ꯑꯗꯨꯒ ꯄꯩꯁꯥ ꯐꯥꯎ ꯅꯨꯄꯥ ꯅꯨꯄꯥꯗ ꯅꯤꯔꯒ
ꯑꯗꯨꯅꯦ ꯑꯗꯨꯗꯅꯦ ꯑꯩꯅ ꯌꯥꯝ ꯇꯥꯜꯂꯤꯁꯦ ꯀꯔꯤꯒꯤꯔ ꯍꯥꯏꯗꯤ ꯎꯝ
ꯎꯝ ꯇꯧꯋꯦꯗ ꯑꯩꯗꯤ ꯁꯥꯎꯅꯤꯡꯕꯒꯤ ꯏꯆꯦꯗ ꯍꯥꯏꯕꯅꯦ ꯑꯗꯨꯒꯤ ꯅꯨꯃꯤꯠꯇꯣ ꯑꯈꯣꯏꯗꯤ ꯌꯥꯝ ꯅꯥꯏꯌꯦꯗꯅ ꯑꯈꯣꯏ ꯎꯝ ꯚꯦꯛꯇ ꯆꯠꯄꯒꯤ ꯑꯈꯣꯏꯗꯤ ꯑꯗꯨꯒꯤ ꯅꯨꯃꯤꯠ ꯌꯥꯝ ꯅꯥꯏꯌꯦ ꯗꯅ ꯁꯤ ꯀꯔꯤ ꯍꯥꯏꯒꯗ꯭ꯔꯥ ꯀꯣꯛꯀꯤ ꯃꯈꯥꯗ ꯑꯃ ꯍꯥꯏꯌꯦꯗꯅ ꯑꯈꯣꯏꯒꯤ ꯕꯣꯟꯁ ꯑꯗꯨ ꯄꯣꯝꯃꯦꯕ ꯑꯩꯗꯤ ꯈꯔ ꯃꯨꯔꯒ ꯑꯩꯒꯤ ꯃꯃꯥꯁꯨ ꯎꯑꯦ ꯌꯦꯡꯁꯦꯅ ꯌꯦꯡꯉꯀꯥꯟꯗ ꯑꯁ ꯁꯤꯗꯤ ꯅꯥꯔꯝꯒꯅꯤ ꯅ ꯑꯩꯗꯤ ꯄꯩꯁꯥ ꯈꯔ ꯈꯔ ꯈꯤꯇꯪꯒ ꯑꯥ ꯑꯥ ꯑꯥ ꯄꯤꯌꯣ ꯆꯦ ꯑꯈꯣꯏ ꯄꯤꯁꯤꯟꯁꯅꯨ ꯅꯣꯏ ꯃꯄꯥꯟꯗ ꯊꯣꯛ ꯑ ꯂꯩ ꯐꯝꯕ ꯃꯤꯁꯤꯡꯗꯤ ꯈꯔ ꯈꯔ ꯈꯛꯇ ꯈꯤꯇꯪ ꯄꯤꯌꯣꯅꯀꯣ
ꯎꯝ ꯑꯗꯨ ꯅꯨꯃꯤꯠꯇꯣ ꯑꯩꯁꯨ ꯗꯣ ꯏꯁꯥ ꯅꯨꯡꯉꯥꯏꯇꯦꯅ ꯑꯗꯨꯒꯤ ꯏꯁꯤꯡꯗꯨꯁꯨ ꯆꯥꯡꯗꯦꯅ ꯑꯗꯨꯒ ꯑꯩ ꯃꯅꯨꯡꯗꯗꯝ ꯍꯥꯏꯕꯗꯤ ꯅꯨꯃꯤꯠꯇꯣ ꯐꯝꯒꯦꯅꯗꯤ ꯇꯧꯕꯅꯦꯕ ꯑꯗꯨ ꯑꯩ ꯐꯝꯒꯦ ꯂꯥꯛꯄ ꯀꯥꯟꯗ ꯑꯩ ꯑꯩ ꯑꯩ ꯑꯥ ꯑꯥ ꯑꯈꯣꯏ ꯏꯃꯥꯟꯅꯕꯤ ꯑꯃꯒꯀꯣ ꯃꯅꯨꯡ ꯆꯥꯡꯒꯦ ꯇꯧꯕ ꯀꯥꯟꯗ ꯃꯣꯏꯅ ꯃꯐꯝ ꯂꯩꯇꯦ ꯍꯥꯏꯕꯒꯤꯀꯣ ꯑꯗꯨ ꯅꯨꯃꯤꯠꯇꯨ ꯌꯥꯝ ꯑꯩꯁꯨ ꯋꯥꯏ ꯍꯥꯏꯗꯤ ꯏꯁꯥ ꯈꯔ ꯅꯨꯡꯉꯥꯏꯇꯕꯒꯤ ꯂꯣꯛ ꯊꯨꯡꯕꯒꯤ ꯌꯥꯝ ꯅꯨꯡꯉꯥꯏꯇ ꯅꯨꯡꯉꯥꯏꯇꯅ ꯂꯥꯛꯄꯅꯦꯕ ꯑꯗꯨꯒ ꯅꯨꯄꯥꯒ ꯄꯩꯁꯥ ꯅꯤꯕ ꯋꯥꯅꯤꯗ ꯍꯥꯏꯗꯤ ꯃꯣꯏꯁꯨ ꯍꯂꯥꯛꯁꯨ ꯍꯜꯂꯥꯛꯇꯦꯀꯣ
ꯎꯝ ꯍꯂꯥꯛꯇꯦ ꯑꯗꯨꯒ ꯃꯣꯏꯅ ꯆꯠꯄ ꯐꯥꯎ ꯐꯥꯏꯌꯦꯗꯅ ꯍꯥꯏꯕꯗꯤ ꯅꯨꯄꯤ ꯈꯛꯇ ꯀꯔꯤ ꯍꯥꯟꯅ ꯆꯠꯄꯗꯤ ꯂꯝꯕꯤꯒꯨꯝꯕꯗ ꯁꯣꯏꯕ ꯇꯥꯔꯗꯤ ꯑꯩꯈꯣꯏ ꯀꯃꯥꯏ ꯇꯧꯅꯤ ꯅꯨꯄꯤꯈꯛ ꯇꯧꯏ ꯅꯨꯄꯥꯗꯤ ꯈꯔ ꯐꯥꯏꯌꯦꯗꯅ ꯅꯨꯄꯥꯒꯨꯝꯅ ꯑꯩꯈꯣꯏꯗꯤ ꯇꯥꯎꯕ ꯉꯝꯃꯔꯣꯏꯕ
ꯑꯗꯨꯒ ꯅꯍꯥꯟ ꯑꯩꯈꯣꯏ ꯑꯥ ꯑꯩꯈꯣꯏꯒꯤ ꯃꯤ ꯂꯥꯛꯄꯒꯤ ꯌꯨꯝ ꯁꯦꯝꯕꯗꯨ ꯑꯩꯈꯣꯏꯒꯤ ꯌꯨꯋꯦ ꯑꯦꯞꯁꯤꯡ ꯑꯥꯗꯥ
ꯃꯤꯃꯤ ꯂꯥꯛꯄꯒꯤ
ꯎꯝ ꯒꯦꯁ ꯍꯥꯎꯁ
ꯍꯣ ꯍꯣ ꯍꯣ ꯍꯣ ꯍꯣꯏ
ꯑꯗꯨ ꯁꯦꯝꯕꯒꯅ ꯑꯩ ꯅꯍꯥꯟ ꯎꯝ ꯅꯨꯡ ꯄꯨꯕ ꯆꯠ ꯆꯠꯂꯦꯗꯅ ꯈꯪꯕ꯭ꯔꯣ ꯁꯤꯃꯦꯟ ꯍꯥ ꯑꯗꯨꯒꯤ ꯅꯨꯃꯤꯠꯇꯁꯨ ꯑꯩ ꯑꯥ ꯑꯥ ꯑꯠ ꯑꯗꯨꯒꯤ ꯅꯨꯃꯤ ꯅꯪ ꯂꯥꯏꯇꯦ ꯑꯗꯨ ꯀꯥꯟꯗ ꯅꯪ ꯂꯥꯛꯇ꯭ꯔꯤ ꯅꯪ ꯂꯥꯛꯇ꯭ꯔꯤꯉꯩꯗ ꯑꯩ ꯍꯥꯟꯅ ꯂꯥꯛꯑꯦꯗꯅ ꯑꯗꯨꯒꯤ ꯅꯨꯃꯤꯠꯇ ꯑꯩꯈꯣꯏ ꯆꯠꯂꯦ ꯑꯗꯨ ꯑꯗꯨꯒꯤ ꯅꯨꯃꯤꯠ ꯗꯨꯁꯨ ꯑꯩ ꯄꯤꯔꯤꯠ ꯆꯠꯂꯦ ꯑꯗꯨ ꯏꯁꯥꯁꯨ ꯌꯥꯝ ꯋꯥꯏꯑꯦ ꯕꯟ ꯑꯥ ꯅꯨꯃꯤꯠ ꯑꯅꯤꯅꯤꯅꯦꯕ ꯑꯗꯨꯒꯤ ꯅꯨꯃꯤꯠꯇꯣ ꯅꯨꯃꯤꯠ ꯑꯅꯤ ꯇꯥꯔꯤꯗ ꯑꯗꯣ ꯌꯥꯝ ꯋꯥꯏꯑꯦ ꯑꯗꯨꯒ ꯑꯗꯨꯝ ꯎꯝ ꯅꯣꯔꯃꯦꯜꯗꯒꯤ ꯏꯁꯥ ꯑꯩꯈꯣꯏꯗꯤ ꯏꯁꯛ ꯈꯔ ꯑꯗꯨꯝ ꯃꯣꯏꯗꯒꯤ ꯍꯦꯟꯅꯗꯤ ꯀꯟꯗꯦꯗꯅ ꯑꯩꯈꯣꯏ ꯗꯤ ꯑꯗꯨꯒ ꯍꯦꯛ ꯄꯦꯔꯦꯠꯁꯨ ꯆꯠꯂꯦ ꯎꯝ ꯈꯔ ꯁꯣꯜꯂꯦ ꯑꯗꯨꯒ ꯌꯥꯝ ꯋꯥꯔꯒ ꯂꯥꯏꯔ ꯀꯥꯟꯁꯤꯗ ꯑꯩꯗꯤ ꯋꯥꯔꯁꯨ ꯁꯨꯃꯥꯏꯅ ꯊꯣꯛꯇꯦ ꯋꯥꯔꯒ ꯑꯦ ꯋꯥꯍꯦ ꯋꯥꯍꯦ ꯍꯥꯏꯕ ꯑꯩꯗꯤ ꯑꯥ ꯃꯥꯒꯤ ꯀꯔꯤ ꯍꯥꯏꯔꯗ꯭ꯔ ꯁꯨꯃꯥꯏꯅ ꯇꯧꯍꯧꯕꯗꯣ ꯑꯩꯗꯤ ꯄꯥꯝꯗꯦꯅꯀꯣ ꯑꯩꯉꯣꯟ ꯗꯥ ꯁꯨꯃꯥꯏꯅ ꯑꯥꯠ ꯇꯨꯝ ꯉꯥꯡꯂꯒ ꯂꯩꯑꯦ ꯑꯩ ꯌꯥꯝ ꯇꯥꯜꯂꯦꯕ ꯑꯩ ꯁꯥꯎꯅꯤꯡꯕ ꯍꯥꯎꯔꯤꯕ ꯑꯗꯨ ꯑꯣꯏꯁꯨ ꯁꯨ ꯁꯥꯎꯕ ꯌꯥꯗꯦꯅ ꯑꯥꯏ ꯑꯁꯨꯝ ꯂꯩꯥꯔꯀꯥꯟꯗ ꯑꯩꯈꯣꯏ ꯑꯥ ꯌꯥꯔꯕ ꯑꯩꯈꯣꯏꯒꯤ ꯄꯥꯕꯤꯟꯖꯦꯡꯗꯣ
ꯎꯝ
ꯃꯥꯅ ꯑꯥ ꯋꯥꯔꯗꯤ ꯑꯥ ꯋꯥ ꯌꯥꯝ ꯋꯥꯔꯝ ꯒꯅꯤ ꯅꯪꯗꯤ ꯋꯥꯕ ꯃꯥꯜꯂꯦ ꯑꯥ ꯅꯪꯗꯤ ꯍꯥꯟꯅ ꯆꯠꯂꯣ ꯑꯩꯈꯣꯏ ꯂꯣꯏꯁꯤꯜꯂꯒꯦ ꯅꯪ ꯅꯪꯗꯤ ꯆꯠꯂꯣ ꯍꯥꯏꯔꯒ ꯑꯅ ꯀꯣ ꯑꯗꯨꯒꯤ ꯅꯨꯄꯤꯗꯨ ꯁꯥꯎ ꯕ ꯋꯥꯅꯤꯗ ꯑꯁ ꯑꯩꯗꯤ ꯌꯥꯝ ꯉꯥꯛꯑꯦ ꯑꯗꯨ ꯅꯨꯃꯤꯠꯇ
ꯑꯗꯨꯒ ꯑꯩꯁꯨ ꯅꯨꯃꯤꯠ ꯑꯗꯨꯃꯥꯏꯅ ꯇꯧꯋꯦ
ꯊꯥꯎꯋꯦ ꯑꯗꯨꯒꯤ ꯅꯨꯃꯤꯠꯇ
ꯑꯗꯨ ꯅꯨꯃꯤꯠꯇꯣ ꯑꯩ ꯏꯃꯥꯒꯤ ꯂꯣꯟ ꯂꯧꯕꯗꯣ ꯅꯣꯡꯃꯅꯤꯗ ꯑꯩꯒꯤ ꯃꯤꯡꯗ ꯊꯝꯕ ꯑꯩ ꯏꯅꯥꯎꯅꯨꯄꯥꯗꯣ ꯑꯙꯥꯔꯗ ꯃꯥꯒꯤ ꯆꯍꯤ ꯁꯨꯗꯕꯒꯤꯀꯣ ꯑꯩꯒꯤ ꯃꯤꯡꯗꯒꯤ ꯑꯥ ꯃꯥꯁꯦ ꯂꯣꯟ ꯂꯧ ꯑꯩ ꯅꯣꯃꯤꯅꯤ ꯑꯣꯏ ꯌꯦꯕ ꯃꯥꯒꯤ ꯅꯣꯃꯤꯅꯤ ꯑꯣꯏꯌꯦꯕ ꯑꯗꯨꯒꯤ ꯑꯩꯒꯤ ꯁꯤꯛꯅꯦꯆꯔ ꯂꯥꯎꯗ꯭ꯔꯗꯤ ꯎꯄꯥꯏ ꯂꯩꯇ꯭ꯔꯦꯅ ꯍꯥꯏꯕ ꯕꯦꯡꯗꯒꯤ ꯀꯣꯜ ꯇꯧꯔꯛꯄ ꯍꯌꯦꯡꯒꯨꯝꯕ ꯑꯩꯈꯣꯏ ꯑꯣ ꯅꯣꯡ ꯅꯣꯡꯗꯣ ꯄꯨꯒꯅꯤ ꯍꯥꯏꯕ ꯅꯨꯃꯤꯠꯇꯨꯗꯅꯦꯕ ꯍꯥꯏꯗꯤ ꯅꯣꯡꯗꯥꯡ ꯅꯨꯡꯗꯥꯡ ꯇꯧꯔꯛꯄꯒꯤꯀꯣ ꯎꯄꯥꯏ ꯂꯩꯇ꯭ꯔꯤꯅ ꯍꯌꯦꯡ ꯆꯠꯇ꯭ꯔꯗꯤ ꯑꯗꯨꯒꯤ ꯑꯩ ꯍꯌꯦꯡ ꯆꯠ ꯀꯦꯅ ꯘꯔꯤꯒꯤ ꯃꯐꯝꯗ ꯂꯩꯕꯅꯦꯕ ꯑꯗꯨꯗ ꯎꯝ ꯏꯃꯥꯟꯅꯕꯤ ꯒꯤ ꯑ ꯑꯌꯥꯝꯗꯤ ꯌꯥ ꯕ꯭ꯔꯗꯔꯗꯣ ꯈꯪꯉꯤꯗꯅ ꯅꯪꯒꯤ ꯀꯥꯖꯤꯟꯒꯤ ꯅꯨꯄꯥꯗꯣ ꯁꯥꯏꯗꯣ ꯑꯃ ꯑꯗꯨꯅ ꯎꯝ ꯍꯥꯏꯔꯛꯑꯦ ꯅꯪꯗꯤ ꯆꯠꯂꯣꯏꯗꯕ꯭ꯔꯥꯅ ꯍꯣꯏ ꯑꯩ ꯉꯁꯤ ꯊꯕꯛ ꯂꯩꯕꯅ ꯍꯥꯏꯕꯒꯤ ꯃꯥꯗꯣ ꯑꯣꯢ ꯑꯝ ꯎꯝ ꯆꯠꯊꯣꯛꯈ꯭ꯔꯣ ꯀꯩꯅꯣꯀꯣ ꯍꯥꯏꯗꯤ ꯑꯁꯤꯗ ꯑꯩꯈꯣꯏ ꯑꯁꯤꯗ ꯂꯩꯗꯅ ꯑꯁꯤꯗ ꯆꯠꯊꯣꯛꯈ꯭ꯔꯣ ꯅꯪꯁꯨ ꯌꯥꯝ ꯀꯨꯏꯅ ꯂꯩꯈ꯭ꯔꯦ ꯑꯗꯨꯒꯨꯝꯕ ꯆꯠꯇ꯭ꯔꯗꯤ ꯆꯠꯊꯣꯛꯈ꯭ꯔꯣꯅ ꯍꯥꯏꯌꯦ ꯃꯥꯒꯤ ꯋꯥꯍꯩ ꯗꯣ ꯃꯥꯗꯤ ꯐꯥꯒꯤ ꯇꯥꯎꯕꯗꯤ ꯇꯥꯎꯔꯝꯒꯅꯤ ꯈꯪꯉꯦ ꯑꯗꯨ ꯑꯣꯏꯔꯁꯨ ꯍꯥꯏꯗꯤ ꯑꯩꯈꯣꯏꯁꯨ ꯌꯥꯝ ꯅꯨꯡꯉꯥꯏꯇꯦꯅ ꯍꯥꯏꯗꯤ ꯑꯩꯈꯣꯏꯒꯤ ꯎꯝ ꯑꯩꯈꯣꯏꯒꯤ ꯊꯥꯎꯅꯦꯕ ꯆꯠꯄꯅꯤ ꯆꯠꯅꯤꯡꯉꯥꯏꯗꯣ ꯑꯗꯨꯒꯤ ꯃꯇꯥꯡ ꯑꯩꯈꯣꯏ ꯌꯥꯝ ꯗ꯭ꯌꯨꯇꯤ ꯑꯣꯏꯕ ꯃꯇꯝꯗꯨꯗ ꯃꯥꯅ ꯍꯥꯏꯗꯣꯛꯄꯁꯦ ꯌꯥꯝ ꯅꯨꯡꯉꯥꯏꯇꯦꯕ ꯍꯥꯏꯗꯤ ꯐꯥꯒꯤ ꯑꯣꯏꯔꯁꯨ ꯃꯇꯥꯡ ꯃꯇꯝ ꯂꯥꯏꯌꯦꯗꯅ ꯑꯗꯨ ꯅꯨꯃꯤꯠ ꯑꯩꯁꯨ ꯌꯥꯝ ꯅꯨꯡꯉꯥꯏꯇꯕꯅꯤ
ꯐꯥꯒꯤꯁꯨ ꯃꯐꯝ ꯃꯐꯝ ꯂꯩꯕꯅꯦ ꯐꯥꯒꯤꯅꯤꯅ ꯁꯨꯝ ꯂꯩꯔꯦ ꯑꯩ ꯍꯧꯖꯤꯛ ꯍꯥꯏꯕ ꯅꯨꯄꯤꯗꯣ ꯑꯗꯨꯗꯤ ꯃꯥꯗꯤ
ꯃꯅꯨꯡ ꯐꯥꯠꯇꯦ ꯑꯗꯣ ꯃꯄꯥꯟꯗꯤ ꯑꯗꯨꯝ ꯐꯥꯒꯤ ꯑꯗꯨꯝ ꯐꯥꯒꯤ ꯁꯨꯃꯥꯏꯅ ꯌꯥꯎꯕꯒꯤ ꯃꯤ ꯃꯌꯥꯝꯅ ꯀꯔꯤ ꯍꯥꯢꯔ ꯄꯨꯟꯕ ꯅꯨꯉꯥꯡꯕꯗꯣ ꯇꯧꯕꯒꯤ ꯍꯧꯖꯤꯛꯇꯤ ꯃꯥ ꯑꯩ ꯈꯪꯉꯦ ꯎꯝ
ꯃꯤ ꯃꯉꯣꯟꯗꯔꯥ ꯍꯥꯏꯕꯁꯦ ꯑꯩ ꯈꯪꯕꯁꯦ ꯑꯩꯁꯨ ꯈꯪꯉꯦꯕ ꯃꯥ ꯃꯄꯥꯟꯗꯗꯤ ꯌꯥꯝ ꯐꯥꯏ ꯍꯥꯏꯕꯗꯣ ꯑꯗꯨꯒꯤ ꯅꯪꯅ ꯃꯄꯥꯟꯗꯒꯤ ꯌꯥꯝ ꯐꯌꯦ ꯑꯗꯣ ꯃꯅꯨꯡꯗ ꯌꯥꯝ ꯐꯠꯇꯦ ꯍꯥꯏꯕꯒꯤ ꯑꯩꯗꯣ ꯍꯧꯖꯤꯛ ꯃꯥꯉꯣꯟꯗ ꯆꯤꯡꯕꯅꯤꯕ
ꯎꯝ ꯅꯍꯟ ꯑꯩ ꯍꯥꯏꯌꯦ ꯍꯥꯏꯌꯦ ꯑꯩꯒꯤ ꯈꯪꯅꯥꯕ ꯅꯨꯄꯥꯒꯤ ꯃꯤꯡ ꯍꯥꯏꯔꯒꯀꯣ ꯃꯥꯒꯤꯗꯤ ꯃꯤ ꯑꯐꯕ ꯑꯐꯕ ꯌ ꯍꯥꯢ ꯂ ꯌꯥꯝ ꯂꯥꯏꯑꯦ ꯍꯥꯏ ꯍꯥꯏꯌꯦ ꯑꯗꯨ ꯑꯦꯁ ꯀ꯭ꯔꯤꯋꯥ
ꯅ ꯅꯪꯉꯣꯟꯗꯗꯤ ꯀꯅꯥꯅ ꯍꯥꯏꯗꯣꯛꯄ꯭ꯔꯥ
ꯑꯩꯒꯤ ꯀꯖꯤꯟꯗꯣ ꯃꯣꯏ ꯃꯣꯏꯗ ꯍꯥꯏ ꯃ ꯃꯉꯣꯟꯗꯤ ꯗꯤꯔꯦꯛ ꯍꯥꯏꯗꯕ ꯃꯥꯥꯜꯂꯦ ꯑꯥ ꯑꯩꯒꯤ ꯀꯥꯖꯤꯟꯒꯤ ꯃꯆꯦ ꯑꯃ ꯂꯩꯥꯌꯦꯗꯅ ꯊꯕꯥꯛ ꯁꯨꯕ ꯃꯣꯏ ꯊꯝ ꯑꯗꯨꯅ ꯍꯥꯏꯌꯦ ꯁꯨꯃꯥꯏꯅ ꯍꯥꯏꯌꯦ ꯑꯩ ꯑꯩꯗꯤ ꯉꯥꯛꯑꯦꯅꯀꯣ ꯑꯗꯨꯒꯤ ꯑꯁ ꯑꯩꯗꯤ ꯀꯥꯞꯅꯤꯡꯕ ꯐꯥꯎꯋꯦ ꯍꯥꯏꯕꯗꯤ ꯃꯣꯏ ꯃꯆꯤꯟ ꯁꯨꯃꯥꯏꯅ ꯍꯥꯏꯕꯗꯤ ꯅꯨꯡꯉꯥꯏꯇꯦꯗꯅ ꯅꯣꯏꯁꯨ ꯇꯥꯎꯒꯅꯤ ꯁꯨꯃꯥꯏꯅ ꯍꯥꯏꯔꯦ
ꯀꯥꯏꯁꯨ ꯈꯜꯂꯅꯨꯗ ꯃꯥꯒꯤ ꯃꯆꯦ ꯐꯥꯎ ꯃꯆꯦ ꯂꯩꯗꯅ ꯑꯗꯨ ꯐꯥꯎ ꯑꯩꯁꯨ ꯍꯩꯔꯛꯇꯦꯅ ꯍꯥꯏꯗꯤ ꯃꯣꯏꯗꯤ ꯈꯔ ꯇꯣꯡꯉꯥꯜꯂꯦꯅ
ꯑꯗꯨꯅꯦ ꯃꯤ ꯑꯗꯨꯝ ꯃꯤ ꯑꯐ ꯑꯐꯕ ꯂꯩꯌꯦ ꯑꯩꯗꯤ ꯌꯥꯝ ꯑ ꯐꯤꯡꯉꯦ ꯑꯗꯨꯒ ꯀꯔꯤ ꯍꯥꯏꯒꯗ꯭ꯔꯥ ꯐ꯭ꯔꯦꯡꯂꯤꯁꯨ ꯑꯣꯏꯗꯦ ꯍꯥꯏꯌꯦ ꯍꯥꯏ ꯑꯩꯅ ꯍꯥꯏꯕꯅꯦ ꯐ꯭ꯔꯦꯡꯂꯤ ꯑꯣꯏꯗ꯭ꯔꯁꯨ ꯑꯩ ꯃꯅꯨꯡꯗꯗꯤ ꯃꯣꯏ ꯃꯣꯏꯗ ꯀꯔꯤꯝꯇ ꯈꯥꯟꯗꯦꯅꯀꯣ ꯃꯣꯏꯒꯤ ꯑꯥ ꯀꯔꯤ ꯍꯥꯏꯒꯗ꯭ꯔꯥ ꯑꯩꯅ ꯐꯦꯡꯉꯁꯨ ꯃꯤꯕꯨ ꯎꯝ ꯀꯔꯤ ꯍꯥꯏꯒꯗ꯭ꯔꯥ ꯐꯠꯇꯕ ꯂꯝꯕꯤꯗ ꯑꯩ ꯇꯧꯎꯍꯟꯕ ꯑꯝꯇ ꯂꯩꯇꯦꯅꯀꯣ ꯑꯗꯨꯝ ꯑꯩꯗꯤ ꯍꯥꯏꯕꯅꯦ ꯑꯩꯒꯤ ꯀꯖꯤꯟꯅ ꯍꯥꯏꯌꯦ ꯍꯥꯏ ꯃꯥꯗꯤ ꯃꯁꯥꯅ ꯑꯁꯨꯃꯥꯏꯅ ꯇꯧꯕꯅꯤ ꯃꯅꯨꯡꯗꯗꯤ ꯀꯔꯤꯝꯇ ꯂꯩꯏꯇꯕꯅꯤ ꯑꯗꯨꯝ ꯅꯪ ꯂꯥꯛꯇ꯭ꯔꯀꯥꯟꯗ ꯍꯦꯟꯅ ꯅꯨꯡꯉꯥꯏꯕꯅꯦ ꯃꯆꯦꯈꯣꯏꯗꯒꯤꯅꯀꯣ ꯃꯥꯅ ꯒ꯭ꯌꯥꯟ ꯇꯥꯏꯑꯦ ꯃꯆꯦꯗꯒꯤ ꯁꯨꯃꯥꯏꯅ ꯈꯪꯗꯦ ꯑꯩꯒꯤꯗꯤ ꯐꯩꯏꯌꯦꯅꯀꯣ ꯁꯨꯃꯥꯏꯅ ꯍꯥꯏꯔꯀꯥꯟꯗ ꯑꯩꯒꯤ ꯐꯥꯎꯅ ꯅꯨꯄꯥꯗꯨꯒꯤ ꯃꯃꯤꯡ ꯍꯥꯏꯔꯒ ꯃꯥꯒꯤꯗꯤ ꯑꯇꯣꯞ ꯑꯇꯣꯞ ꯅꯨꯄꯤ ꯑꯐꯥꯕ ꯌꯥꯝ ꯂꯥꯛꯑꯦ ꯍꯥꯏꯌꯦ ꯍꯥꯏꯌꯦ ꯑꯗꯨꯗꯤ ꯑꯩꯒꯤ ꯎꯝ ꯑꯩꯒꯤ ꯏꯅꯥꯎ ꯅꯨꯨꯄꯤꯗꯣ ꯋꯥ ꯑꯝꯇ ꯉꯥꯡꯕ ꯍꯥꯏꯇꯦ ꯍꯥꯏꯌꯦ ꯑꯗꯨꯗꯨꯒꯤ ꯍꯥꯏꯔꯁꯨ ꯀꯥꯟꯅꯗꯦꯅꯀꯣ ꯑꯗꯨꯝ ꯇ